ꯇꯥꯔꯦ
ꯅꯕꯥꯅꯤ ꯀꯩꯀꯩ ꯋꯥꯔꯤ ꯁꯥꯟꯅꯔꯤꯅꯣ
ꯏꯕꯥꯅꯤꯁꯦ ꯀꯩꯁꯨ ꯁꯥꯟꯅꯗ꯭ꯔꯦ ꯑꯩꯅ ꯍꯥꯏꯈꯤꯕꯁꯦ ꯋꯥ ꯉꯥꯡꯉꯨ ꯋꯥ ꯉꯥꯡꯉꯨ ꯍꯥꯏꯕꯒꯤ ꯃꯍꯨ ꯅꯤꯌꯣꯝꯗꯣ ꯆꯨꯝꯅ ꯈꯔ ꯉꯅ ꯍꯥꯏꯕꯤꯔꯗꯤ ꯌꯥꯝ ꯐꯒꯅꯤ ꯍꯥꯏꯈꯤꯕꯅꯦ ꯑꯗꯣ ꯇꯣꯞ ꯑꯁꯦ ꯑꯇꯣꯞꯄꯗ ꯁꯥꯟꯅꯔꯁꯦ ꯇꯣꯄꯤꯛ ꯑꯃ ꯍꯥꯏꯕꯤꯔꯛꯑꯣ ꯑꯗꯨꯒ ꯑꯗꯨꯗ ꯑꯣꯏꯅ ꯐꯣꯀꯁ ꯇꯧꯔꯁꯦꯀꯣ
ꯍꯪꯅꯤꯡꯕꯁꯦ ꯍꯧꯖꯤꯛ ꯃꯇꯝꯒꯤ ꯂꯨꯍꯣꯡꯕ ꯑꯃꯗ ꯆꯪꯉꯦꯕ ꯀꯩꯅꯣꯒꯤ ꯃꯇꯥꯡꯁꯦ ꯁꯤꯗ ꯍꯥꯏꯗꯤ ꯍꯧꯖꯤꯛ ꯃꯇꯝꯁꯦ ꯂꯨꯍꯣꯡꯕꯒꯤ ꯆꯥꯡꯁꯦ ꯃꯤꯁꯦ ꯅꯨꯄꯥ ꯑꯣꯏꯒꯦꯔ ꯅꯨꯄꯤ ꯑꯣꯏꯒꯦꯔꯥ ꯄꯩꯁꯥꯁꯦ ꯑꯗꯨꯛꯀꯤ ꯃꯇꯤꯛ ꯆꯪꯅꯕꯅꯤꯅ ꯂꯨꯍꯣꯡꯕꯒꯤ ꯁꯦ ꯁꯨꯝ ꯍꯟꯊꯔꯛꯑꯦꯕꯀꯣ
ꯑꯩ ꯁꯤꯒꯤ ꯃꯇꯥꯡꯁꯦ ꯑꯩꯅ ꯈꯟꯕꯗ ꯀꯣ ꯆꯥꯎꯈꯠꯄꯒꯤ ꯃꯇꯧ ꯇꯝꯁꯦ ꯁꯤꯗ ꯑꯩꯈꯣꯏꯒꯤ ꯂꯥꯟꯅ ꯁꯦꯔꯥꯟꯅꯅ ꯄꯨꯕ ꯈꯔ ꯌꯥꯎꯔꯦ ꯑꯗꯨꯅꯅꯦ ꯑꯩꯈꯣꯏꯒꯤ ꯑ ꯄꯩꯁꯥꯁꯦ ꯑꯗꯨꯛꯀꯤ ꯃꯇꯤꯛ ꯆꯪꯉꯛꯏꯕ ꯑꯗꯒꯤ ꯍꯣꯡꯂꯕ ꯃꯇꯨꯡꯗꯁꯨ ꯄ꯭ꯔꯣꯕ꯭ꯂꯦꯝ ꯃꯌꯥꯝ ꯊꯣꯛꯂꯛꯏꯁꯦ ꯉꯁꯥꯏꯒꯤ ꯑꯔꯪ ꯑꯔꯥꯛꯀꯤ ꯊꯕꯛ ꯑꯣꯏꯅ ꯆꯠꯄꯗꯣ ꯑꯦ ꯑꯩ ꯄꯨꯟꯁꯤꯁꯤꯃꯗ ꯁꯤꯒ ꯂꯩꯃꯤꯟꯅꯗꯣꯏꯁꯦ ꯃꯑꯣꯡ ꯌꯦꯡꯕꯒꯤ ꯃꯍꯨꯠꯇ ꯑꯔꯥꯡ ꯑꯔꯥꯛꯇꯅ ꯍꯦꯟꯅ ꯉꯥꯎꯕꯗꯧꯅ ꯇꯧꯋꯦ ꯍꯧꯖꯤꯛꯀꯤ ꯑꯉꯥꯡꯁꯤꯡꯁꯦ ꯑꯗꯨꯅ ꯑꯩꯅ ꯍꯥꯏꯖꯅꯤꯡꯕꯗꯤ ꯁꯤꯒꯨꯝꯕꯁꯨ ꯆꯪꯗꯕꯗꯤ ꯌꯥꯗꯦ ꯇꯧꯕꯇꯕꯨ ꯃꯅꯨꯡꯁꯨ ꯐꯒꯗꯕꯅꯦ ꯑꯗꯨꯒ ꯑꯔꯥꯛꯁꯨ ꯂꯩꯒꯗꯕꯅꯦ ꯑꯗꯨꯗꯨꯗ ꯃꯥꯏ ꯄꯥꯛꯄ ꯑꯣꯏꯒꯅꯦꯅ ꯈꯜꯂꯦ ꯑꯗꯣ ꯉꯁꯤ ꯁꯣꯝꯅ ꯏꯅꯥꯎꯅꯨꯄꯥ ꯂꯨꯍꯣꯡꯕꯒꯤ ꯀꯩꯀꯥ ꯆꯠꯂꯨꯏ ꯍꯥꯏꯔꯤꯁꯦ ꯀꯩꯀꯩ ꯊꯕꯛ ꯇꯧꯕꯤꯔꯛꯄꯅꯣ ꯑꯗꯨꯁꯨ ꯁꯝꯂꯞꯅ ꯊꯝꯕꯤꯌꯨ
ꯑꯍꯥꯟꯕ ꯆꯠꯄꯁꯦꯀꯣ ꯑꯗꯒꯤ ꯑꯩꯈꯣꯏ ꯅꯍꯥꯟ ꯕꯥꯔꯇꯣꯟ ꯅꯝꯈꯤꯕꯀꯣ ꯕꯥꯔꯇꯣꯟ ꯅꯝꯕꯁꯦ ꯀꯥꯏ ꯅꯝꯒꯦ ꯍꯥꯏꯕ ꯃꯇꯝꯗ ꯑꯩꯈꯣꯏ ꯁꯤꯗꯕꯨꯗꯤ ꯅꯝꯕ ꯃꯌꯥꯝ ꯂꯩ ꯑꯗꯨꯁꯨ ꯃꯥꯅ ꯄꯥꯝꯕ ꯍꯥꯏꯗꯤ ꯃꯥꯒꯤ ꯀꯩꯅꯣ ꯃꯈꯜ ꯍꯥꯏꯇꯥꯔꯦꯀꯣ ꯑꯗꯨ ꯐꯪꯗꯕꯒꯤ ꯏꯝꯐꯥꯜꯒꯤ ꯍꯇꯥꯒꯤ ꯃꯣꯏꯒꯤ ꯖꯒꯥ ꯑꯃ ꯂꯩꯌꯦꯕꯀꯣ ꯀꯣ ꯑꯗꯨ ꯅꯝꯍꯟꯕꯅꯦ ꯄꯩꯁꯥꯁꯨ ꯑꯗꯨꯝ ꯍꯣꯡꯉꯦ ꯌꯥꯝ ꯇꯥꯡꯕ ꯁꯣꯏꯗꯦꯕꯀꯣ ꯁꯨꯞꯅꯀꯤ ꯕꯥꯇꯣꯟ ꯑꯃꯗ ꯂꯨꯄꯥ ꯀꯨꯟꯊ꯭ꯔꯥ ꯀꯨꯟꯊ꯭ꯔꯥ ꯈꯛꯇꯪ ꯆꯤꯡꯉꯦꯕꯀꯣ ꯑꯗꯣ ꯉꯔꯥꯡ ꯂꯧꯕ ꯆꯠꯄꯅꯦ ꯉꯔꯥꯡ ꯂꯧꯕ ꯆꯠꯄꯁꯤꯗ ꯂꯣꯏꯗ꯭ꯔꯤ ꯍꯣꯏ ꯅꯨꯄꯤꯒꯤꯗꯤ ꯂꯣꯏꯔꯦ ꯑꯗꯣ ꯅꯨꯄꯥꯒꯤꯗꯤ ꯂꯣꯏꯗ꯭ꯔꯤ ꯅꯠꯇ ꯇꯧꯕꯗꯒꯤ ꯑꯩꯈꯣꯏꯁꯨ ꯂꯥꯛꯑꯦ ꯑꯗꯣ ꯉꯁꯤꯗꯤ ꯑꯃꯨꯛ ꯆꯠꯄꯗ ꯐꯔꯛ ꯇꯥꯒꯗꯕ ꯑꯣꯏꯕꯅꯤꯅ ꯉꯁꯥꯏ ꯄꯥꯎ ꯐꯥꯎꯅꯔꯦ ꯑꯗꯨꯒ ꯑꯩꯈꯣꯏꯒꯤ ꯈ꯭ꯋꯥꯏ ꯑꯆꯧꯕ ꯕꯁꯇꯣ ꯑꯗꯨꯗ ꯃꯣꯏꯅ ꯊꯥꯔꯛꯄ ꯌꯥꯒꯗ꯭ꯔꯥ ꯈꯣꯠꯀꯗ꯭ꯔꯥ ꯍꯪꯅꯔꯦ ꯍꯣꯏ ꯃꯣꯏ ꯑꯗꯨꯝ ꯌꯥꯅꯉꯥꯏ ꯇꯧꯔꯛꯑꯒꯦ ꯃꯈꯣꯏꯒꯤ ꯕꯣꯛꯁ ꯑꯆꯧꯕ ꯑꯃ ꯇꯧꯔꯒ ꯍꯥꯞꯄꯒ ꯊꯥꯔꯛꯑꯦ ꯊꯥꯔꯛꯄꯗꯨꯅ ꯉꯁꯥꯏ ꯄꯨꯡ ꯃꯔꯤ ꯃꯈꯥꯏ ꯁ꯭ꯋꯥꯏꯗ ꯌꯧꯔꯛꯑꯦꯅ ꯐꯣꯟ ꯇꯧꯔꯛꯑꯦ ꯐꯣꯟ ꯇꯧꯔꯛꯒ ꯏꯕꯥꯅꯤ ꯉꯁꯥꯏ ꯒꯥꯔꯤ ꯑꯆꯧꯕ ꯊꯧꯗꯣꯛꯑꯦ ꯑꯗꯨꯒ ꯂꯧꯕ ꯆꯠꯂꯨꯔꯦ ꯑꯗꯨ ꯂꯣꯏꯔ ꯃꯇꯨꯡꯗ ꯑꯃꯨꯛ ꯃꯌꯥꯡ ꯏꯝꯐꯜꯗ ꯑꯃꯨꯛ ꯑꯃꯨꯛ ꯐꯤ ꯅꯣꯡ ꯂꯩꯕꯒꯤꯅꯦꯅ ꯑꯃꯨꯛ ꯑꯗꯨ ꯆꯠꯇ꯭ꯔꯤꯀꯥꯟꯗ ꯉꯁꯥꯏꯒꯤ ꯅꯨꯄꯤꯒꯤ ꯇꯣꯉꯥꯟꯅ ꯕꯥꯔꯇꯣꯟꯗꯣ ꯑꯃꯨꯛ ꯈꯥꯏꯗꯣꯛꯑꯝꯃꯦ ꯑꯗꯨꯒ ꯅꯨꯄꯤ ꯃꯌꯨꯝꯗ ꯊꯤꯂꯝꯃꯦ ꯀꯣꯛꯊꯣꯛꯑꯒ ꯑꯗꯨ ꯂꯣꯏꯔꯒ ꯑꯃꯨꯛ ꯃꯌꯥꯡ ꯏꯝꯐꯥꯜꯗ ꯑꯃꯨꯛ ꯃꯌꯥꯡ ꯃꯥꯒꯤ ꯕꯖꯥꯔꯗꯒꯤ ꯈꯤꯇꯪ ꯍꯦꯟꯗꯣꯛꯑꯒ ꯑꯗꯨꯗ ꯐꯤ ꯌꯣꯟꯕ ꯑꯃ ꯂꯩꯌꯦ ꯐꯤ ꯌꯣꯟꯕꯗꯨꯗ ꯐꯤ ꯑꯅꯤꯒꯨꯝꯕ ꯑꯃ ꯂꯩꯔꯛꯑꯦ ꯃꯣꯏ ꯍꯪꯅ ꯈꯣꯠꯅ ꯇꯧꯔꯒ ꯑꯗꯨ ꯂꯣꯏꯔꯛꯑꯦ ꯑꯗꯨ ꯀꯥꯟꯗ ꯅꯪꯒꯤ ꯉꯁꯥꯏꯒꯤ ꯊꯕꯛ ꯇꯧꯕ ꯃꯐꯝꯗꯣ ꯎꯏꯌꯦ ꯄꯨꯡ ꯇꯔꯨꯛ ꯇꯥꯔꯛꯄꯒꯤ ꯑꯗꯨꯋꯥꯏꯗ ꯑꯣꯗꯤꯇꯣꯔꯤꯎꯝ ꯂꯣꯏꯁꯤꯜ ꯂꯧ ꯇꯧ ꯇꯧꯕꯒꯤ ꯃꯩ ꯊꯥꯜꯂꯝꯕꯗꯣ ꯃꯨꯊꯠꯂꯝꯃꯦ ꯃꯨꯊꯛꯈꯣꯏ ꯇꯟꯖꯥ ꯇꯥꯔꯒ ꯑꯩꯗꯣ ꯑꯗꯨꯝ ꯍꯥꯏꯐꯦꯠ ꯌꯦꯡꯉꯒ ꯀꯧꯁꯔ ꯇꯧꯔꯝꯃꯦ ꯀꯧꯔꯝꯗ꯭ꯔꯦ ꯑꯗꯨ ꯂꯣꯏꯔꯒ ꯑꯃꯨꯛ ꯀꯛꯆꯤꯡꯗ ꯍꯜꯂꯛꯑꯦ ꯀꯛꯆꯤꯡꯗ ꯍꯜꯂꯛꯑꯒ ꯃꯥꯒꯤ ꯀꯩꯅꯣꯒꯤ ꯑꯩꯇꯩ ꯇꯩꯅꯕ ꯀꯩ ꯂꯩꯔꯦ ꯑꯗꯒꯤ ꯃꯅꯝ ꯅꯨꯡꯁꯤꯅꯕ ꯃꯁꯥꯗ ꯀꯥꯞꯅꯕ ꯈꯔꯁꯨ ꯂꯩꯔꯦ ꯑꯗꯨ ꯂꯣꯏꯔꯒ ꯑꯃꯨꯛ ꯍꯌꯦꯡ ꯇꯣꯡꯅꯕ ꯈꯣꯡꯎꯞ ꯍꯥꯏꯗꯤ ꯕꯣꯔꯒꯤ ꯁꯟꯗꯟꯁꯨ ꯑꯃꯨꯛ ꯂꯩꯔꯨꯔꯦ ꯑꯗꯨ ꯂꯣꯏꯔꯒ ꯑꯆꯥ
ꯑꯗꯨ ꯂꯣꯏꯔꯒ ꯑꯗꯨ ꯂꯣꯏꯔꯒ ꯇꯧꯔꯤꯀꯥꯟꯗꯅꯦ ꯑꯩꯁꯦ ꯇꯨꯝꯈ꯭ꯔꯕ ꯃꯥꯜꯂꯅꯤ ꯈꯤꯇꯪ ꯈꯤꯇꯪ ꯁꯝꯅ ꯉꯥꯡꯉꯣ ꯑꯗꯨꯒ ꯑꯗꯨ ꯑꯣꯏꯔꯒꯗꯤ ꯑꯩꯅꯁꯨ ꯍꯤꯡꯉꯦꯗꯣ ꯈꯪꯕ ꯋꯥꯔꯤꯁꯦ ꯁꯥꯟꯅꯔꯤ ꯈꯪꯕꯗꯨ ꯃꯥꯜꯂꯅꯤ ꯅꯠꯇ꯭ꯔꯒꯗꯤ ꯋꯥꯔꯤꯁꯦ ꯑꯃꯅ ꯂꯤꯔꯒ ꯑꯃꯅ ꯇꯨꯝꯈ꯭ꯔꯕ ꯃꯥꯜꯂꯅꯤ ꯑꯗꯨꯅ ꯁꯝꯂꯞ ꯁꯝꯂꯞꯅ ꯑꯦꯛꯇꯤꯚ ꯑꯣꯏꯕꯒꯤ ꯃꯑꯣꯡ ꯁꯥꯟꯅꯁꯦ ꯑꯗꯣ ꯑꯩꯅ ꯈꯪꯖꯅꯤꯡꯕꯁꯦ ꯕꯥꯇꯣꯟꯁꯦ ꯑꯩꯈꯣꯏ ꯁ꯭ꯋꯥꯏꯁꯤꯗ ꯑꯃꯠꯇ ꯂꯩꯇꯕꯒꯤꯔ ꯍꯇꯥ ꯇꯥꯅ ꯆꯠꯄꯒꯤ ꯃꯔꯝꯁꯦ ꯃꯦꯟ ꯑꯣꯏꯕ ꯃꯤ ꯃꯔꯝꯁꯦ ꯍꯥꯏꯕꯤꯌꯨ
ꯑꯗꯣ ꯊꯣꯛꯄꯕꯨꯗꯤ ꯌꯥꯏ ꯑꯗꯨꯝ ꯆꯦ ꯆꯥꯡꯁꯦ ꯆꯦꯗꯁꯨ ꯃꯥꯒꯤ ꯄꯥꯝꯕ ꯂꯩꯌꯦꯕꯀꯣ ꯑꯗꯨꯁꯨ ꯐꯪꯗꯕ ꯑꯗꯒꯤ ꯃꯥꯥꯏ ꯀꯤꯕꯤ ꯈꯣꯠꯄꯤ ꯃꯣꯏꯗꯤ ꯅꯍꯥꯟꯅ ꯑꯃꯨꯛꯛꯇꯪ ꯃꯤꯔꯥꯛ ꯊꯣꯛꯄ ꯀꯩꯗꯧꯕꯁꯦ ꯄꯥꯝꯕ ꯑꯗꯨꯗꯨꯒꯤ ꯃꯥꯅ ꯄꯥꯝꯕꯗꯣ ꯈꯔꯗꯤ ꯍꯪꯉꯝꯕ ꯃꯥꯜꯂꯦ ꯑꯗ ꯄꯩꯁꯥ ꯑꯗꯨꯝ ꯍꯣꯡꯕꯅꯤꯅ
ꯑꯗꯣ ꯉꯁꯥꯏ ꯅꯨꯄꯤ ꯃꯌꯨꯝꯒꯤ ꯕꯥꯔ ꯇꯣꯟ ꯊꯤꯟꯕ ꯆꯠꯄꯁꯦ ꯁꯣꯝꯁꯨ ꯌꯥꯎꯕꯤꯔꯨꯕ꯭ꯔꯣ ꯀꯃꯥꯏꯅ ꯇꯧꯒꯦ ꯑꯗꯨꯁꯨ ꯁꯝꯂꯞꯅ ꯊꯝꯕꯤꯌꯨ
ꯑꯩꯁꯨ ꯌꯥꯎꯔꯤ ꯑꯩ ꯌꯥꯎꯗꯅ ꯀꯃꯥꯏꯅ ꯑꯩ ꯑꯗꯨꯏ ꯃꯔꯤꯛ ꯁꯨꯝꯕ ꯄꯥꯎꯗꯝ ꯄꯤꯗꯣꯏꯅꯣ ꯑꯩꯁꯨ ꯌꯥꯎꯔꯤ ꯑꯗꯨꯒ ꯅꯨꯄꯤ
ꯁꯣꯝꯁꯦ ꯁꯣꯝꯒꯤꯗꯤ ꯏꯅꯥꯎꯅꯨꯄꯤ ꯑꯣꯏꯒꯗꯣꯔꯤꯕꯅꯦ ꯑꯗꯨ ꯈꯤꯇꯪ ꯔꯦꯁꯄꯦꯛ ꯅꯨꯡ ꯕꯦꯛ ꯇꯧꯅꯔꯛꯄ꯭ꯔꯥ ꯅꯠꯇ꯭ꯔꯒ ꯀꯃꯥꯏꯅ ꯇꯧꯔꯛꯀꯦ ꯑꯗꯨ ꯈꯪꯖꯅꯤꯡꯕꯒꯤꯅꯦ ꯑꯩꯅ ꯁꯨ ꯁꯨꯝ ꯌꯥꯎꯔꯨꯕ꯭ꯔꯥ ꯍꯪꯉꯤꯕꯁꯦ
ꯑꯩꯗꯤ ꯒꯥꯔꯤ ꯃꯅꯨꯡꯗ ꯑꯗꯨꯝ ꯐꯝꯃꯦ ꯍꯥꯏꯕꯗꯤ ꯀꯨꯝꯊꯗ ꯈꯣꯠꯊ ꯇꯧꯔꯒ ꯇꯧꯕꯗ ꯅꯨꯡꯉꯥꯏꯇꯕ ꯑꯣꯏꯕꯅꯤꯅ ꯃꯥꯅ ꯀꯨꯝꯊꯔꯦ ꯑꯗꯨꯒ ꯃꯥꯅꯤ ꯕꯥꯔꯇꯣꯟ ꯃꯁꯤꯡ ꯊꯤꯃꯤꯟꯅꯔꯦ ꯑꯗꯨꯒ ꯃꯣꯏꯒꯤ ꯂꯧꯍꯧꯒꯗꯕ ꯃꯈꯩꯗꯣ ꯂꯧꯍꯧꯔꯒ ꯑꯗꯨꯝ ꯊꯝꯂꯝꯃꯦ
ꯑꯗꯨꯗꯤ ꯁꯣꯝꯁꯦ ꯏꯅꯥꯎꯅꯨꯄꯤ ꯃꯁꯛ ꯎꯕꯤꯔꯛꯑꯕ꯭ꯔꯥ ꯃꯁꯛ ꯃꯇꯧ ꯀꯃꯥꯏꯅ ꯇꯧꯒꯦ ꯁꯝꯂꯞꯅ ꯊꯝꯕꯤꯌꯨ
ꯎꯔꯛꯑꯦ ꯅꯍꯥꯟ
ꯑꯗꯨꯗꯤ ꯏꯅꯥꯎꯅꯨ ꯅꯨꯄꯥꯒꯤ ꯂꯨꯍꯣꯡꯕꯁꯦ ꯇꯥꯔꯤꯛ ꯀꯌꯥꯗꯣ ꯑꯣꯏꯗꯣꯔꯤꯅꯣ ꯑꯗꯨꯒ ꯃꯉꯥꯅꯤ ꯆꯥꯛꯀꯧꯕꯅ ꯇꯥꯔꯤꯛ ꯀꯌꯥꯗꯣ ꯑꯣꯏꯗꯣꯔꯤꯅꯣ ꯁꯤꯁꯨ ꯍꯥꯏꯕꯤꯌꯨ
ꯂꯨꯍꯣꯡꯕ ꯅꯨꯃꯤꯠꯁꯦ ꯏꯉꯥꯒꯤ ꯇꯔꯥꯃꯥꯄꯜꯅꯤ ꯑꯗꯨꯒ ꯃꯥꯒꯤ ꯃꯉꯥꯅꯤ ꯆꯥꯛꯆꯥꯥꯕꯁꯤꯅ ꯇꯥꯡ ꯀꯨꯟꯒꯃꯔꯤ ꯀꯨꯟꯍꯨꯝꯗꯣꯏꯗꯩ ꯇꯥ ꯇꯥꯕꯅꯦ ꯑꯗꯣ ꯀꯨꯟꯍꯨꯝꯗꯣꯏꯗꯣ ꯅꯨꯃꯤꯠ ꯐꯩ ꯐꯠꯇꯦ ꯀꯤ ꯇꯧꯅꯕ ꯃꯥꯜꯂꯦ ꯑꯗꯨꯒꯤ ꯀꯨꯟꯃꯔꯤꯗ ꯇꯧꯒꯗꯣꯏ ꯇꯧꯒꯅꯤꯅ ꯑꯗꯨꯃꯥꯏꯅ ꯍꯥꯏ
ꯁꯣꯝꯁꯦ ꯊꯕꯛ ꯑꯃꯁꯨ ꯇꯧꯕꯤꯕ ꯃꯥꯜꯂꯦ ꯌꯥꯔꯒꯗꯤ ꯈꯣꯠꯄ ꯈꯤꯇꯪ ꯂꯦꯞꯄꯤꯌꯨ ꯃꯈꯣꯟꯁꯦ ꯇꯥꯕꯗ ꯈꯤꯇꯪ ꯅꯨꯡꯉꯥꯏꯔꯛꯇꯕ ꯃꯇꯥꯡ ꯌꯥꯎꯔꯛꯑꯦ ꯑꯗꯨꯅ ꯍꯣꯔꯦꯟ ꯀꯩꯅꯣ ꯀꯩꯅꯣ ꯇꯧꯔꯛꯇꯅꯕ ꯈꯣꯠꯄ ꯂꯦꯞꯄꯤꯌꯨ ꯑꯗꯨꯒ ꯉꯥꯡꯉꯤꯕ ꯂꯣꯟꯁꯤꯗ ꯈꯤꯇꯪ ꯍꯦꯟꯅ ꯁꯦꯡꯅ ꯉꯥꯡꯕꯗ ꯑꯩꯈꯣꯏꯒꯤ ꯅꯨꯡꯉꯥꯏꯅꯕ ꯍꯥꯏꯕ ꯇꯥꯔꯦꯀꯣ ꯑꯗꯣ ꯃꯌꯥꯡ ꯏꯝꯐꯥꯜꯁꯨ ꯌꯧꯕꯤꯔꯨꯔꯦꯅ ꯍꯥꯏꯕꯤꯔꯦ ꯃꯌꯥꯡꯏꯝꯐꯥꯜꯗꯒꯤꯅ ꯀꯛꯆꯤꯡ ꯐꯥꯎꯕ ꯂꯥꯛꯄꯁꯦ ꯉꯁꯤꯗꯤ ꯀꯤꯂꯣꯃꯤꯇꯔ ꯀꯌꯥꯗ ꯃꯇꯝ ꯀꯌꯥꯝ ꯆꯪꯈꯤꯕꯒꯦ ꯉꯔꯥꯡꯒꯤ ꯑꯗꯨꯃꯥꯏꯅ ꯌꯥꯝ ꯄꯥꯈꯠꯂꯛꯄ꯭ꯔꯥ ꯀꯃꯥꯏꯅ ꯇꯧꯒꯦ ꯑꯗꯨꯁꯨ ꯍꯥꯏꯕꯤꯌꯨ
ꯑꯗꯨꯃꯥꯏꯅꯗꯤ ꯐꯗ ꯑꯗꯨꯗ ꯑꯍꯥꯟꯕ ꯋꯥꯍꯪꯗ ꯑꯩ ꯀꯩꯝꯇ ꯈꯣꯠꯄ ꯈꯣꯠꯄ ꯂꯩꯖꯗꯦ ꯁꯤꯗꯤ ꯑꯩꯈꯣꯏꯒꯤ ꯃꯍꯧꯁꯥꯒꯤ ꯍꯥꯔꯥꯎ ꯈꯣꯡꯕꯒꯤ ꯃꯈꯣꯟꯅꯤ ꯑꯩꯁꯦ ꯀꯔꯤꯝ ꯇꯧꯗꯦ ꯑꯩ ꯁꯨꯃꯥꯡꯗ ꯐꯝꯃꯒ ꯂꯩꯖꯕꯅꯤ ꯈꯣꯠꯄ ꯈꯣꯠꯄ ꯀꯩꯗꯧꯕ ꯀꯔꯤꯝ ꯇꯧꯖꯗꯦ ꯁꯤꯃ ꯍꯥꯟꯅ ꯊꯝꯖꯒꯦ ꯑꯗꯨꯒ ꯉꯁꯤꯗꯤ ꯍꯣꯏ ꯉꯔꯥꯡꯗꯤ ꯁꯨꯝ ꯑꯍꯥꯟꯕꯁꯨ ꯀꯨꯏꯅꯁꯨ ꯃꯥꯅ ꯊꯧꯕ ꯒꯥꯔꯤꯗ ꯇꯣꯡꯗꯕꯒꯤ ꯑꯍꯥꯟꯕ ꯈꯣꯡꯇꯣꯡ ꯊꯣꯡꯕꯒꯤꯁꯨ ꯈꯪꯊꯧ ꯊꯧꯕꯒꯤꯁꯨ ꯑꯗꯨꯝ ꯃꯄꯥ ꯃꯄꯥ ꯆꯥꯅꯈꯤꯕꯒꯤ ꯀꯤꯕꯒꯤ ꯑꯣꯏꯕꯅꯤ ꯑꯗꯨ ꯉꯁꯤꯗꯤ ꯑꯩꯈꯣꯏ ꯉꯔꯥꯡ ꯅꯨꯡꯊꯤꯗ ꯊꯧꯕ ꯑꯣꯏꯕꯒꯤ ꯑꯗꯨꯝ ꯈꯤꯇꯪꯗꯤ ꯀꯟꯇꯛꯇꯤ ꯊꯧꯋꯦ ꯑꯗꯨꯒ ꯉꯁꯤꯅ ꯑꯃꯨꯛ ꯅꯨꯃꯤꯗꯥꯡꯗ ꯊꯣꯛ ꯍꯧꯕꯅꯤꯅ ꯈꯤꯇꯪꯁꯨ ꯍꯥꯏꯗꯤ ꯕ꯭ꯔꯦꯛ ꯀꯥꯔ ꯈꯣꯠꯂꯒ ꯇꯞꯅ ꯇꯞꯅꯗꯤꯗꯤ ꯊꯧꯔꯛꯑꯦ ꯑꯗꯨꯒ ꯃꯌꯥꯝ ꯀꯟꯅ ꯊꯣꯏꯗꯣꯛꯅ ꯀꯤꯕ ꯈꯣꯠꯄꯗꯤ ꯑꯗꯨꯃꯥꯏꯅ ꯇꯧꯗ꯭ꯔꯦ ꯉꯁꯤꯗꯤ
ꯑꯩꯅ ꯑꯃ ꯍꯥꯏꯖꯅꯤꯡꯕꯁꯦ ꯂꯨꯍꯣꯡ ꯈꯣꯡꯗꯣꯡꯕ ꯃꯇꯝ ꯅꯛꯁꯤꯜꯂꯛꯄ ꯍꯥꯏꯕꯁꯦ ꯊꯕꯛ ꯏꯪꯈꯥꯡ ꯆꯠꯄꯁꯦ ꯌꯥꯔꯤꯈꯩꯗꯤ ꯃꯥꯅ ꯆꯠꯇꯅꯕꯗꯤ ꯇꯧꯕꯅꯗꯤ ꯐꯔꯕꯅꯦ ꯊꯥ ꯅꯠꯇꯦ ꯊꯥ ꯃꯈꯥꯏ ꯐꯥꯎꯕ ꯐꯥꯗ꯭ꯔꯕ ꯃꯥꯜꯂꯦ ꯐꯥꯔꯕꯗ ꯊꯥ ꯃꯈꯥꯏ ꯑꯗꯨꯅ ꯇꯉꯥꯏ ꯐꯗꯅ ꯆꯠꯇꯕ ꯌꯥꯗꯦꯅ ꯆꯠꯂꯒꯁꯨ ꯆꯠꯃꯤꯟꯅꯔꯤꯕꯁꯤꯡꯗꯨꯅ ꯈꯤꯇꯪ ꯐꯥꯗꯅꯕ ꯑꯉꯥꯡꯁꯤꯡꯗꯣ ꯐꯥꯊꯔꯒ ꯈꯤꯇꯪ ꯇꯞꯅ ꯒ꯭ꯌꯥꯟꯗꯣ ꯍꯦꯟꯅ ꯇꯥꯅꯕ ꯍꯥꯏꯗꯦ ꯍꯥꯏꯕ ꯅꯠꯇꯦ ꯍꯦꯟꯅ ꯍꯥꯏꯔꯒ ꯍꯦꯟꯅ ꯆꯦꯛꯁꯤꯟꯍꯟꯅꯤꯡꯉꯤ ꯃꯔꯝꯗꯤ ꯉꯁꯤ ꯉꯔꯥꯡꯗꯁꯨ ꯑꯩꯈꯣꯏꯒꯤ ꯇꯥꯍꯩꯗꯕ ꯊꯧꯗꯣꯛ ꯃꯌꯥꯝ ꯑꯃ ꯇꯥꯔꯦꯀꯣ ꯒꯥꯔꯤ ꯀꯟꯅ ꯊꯧꯕꯒꯤ ꯑꯗꯨꯃ ꯂꯩ ꯄꯖꯔꯦ ꯄꯣꯏꯟꯗ ꯑꯗꯨꯒ ꯉꯁꯥꯏꯒꯤ ꯍꯔꯥꯎ ꯈꯣꯡꯕ ꯍꯥꯏꯕꯗꯣ ꯑꯩ ꯌꯥꯝ ꯅꯣꯛꯅꯤꯡꯖꯕꯅꯦ ꯑꯗꯣ ꯅꯣꯛꯎꯔꯒꯗꯤ ꯑꯃꯨꯛ ꯒ꯭ꯌꯥꯟ ꯇꯥꯗꯦ ꯍꯥꯏꯕꯤꯔꯗꯦꯅ ꯑꯩꯁꯦ ꯈꯥꯡꯗꯤ ꯈꯥꯡꯖꯈ꯭ꯔꯦ ꯑꯗꯨꯒ ꯑꯗꯨ ꯑꯩꯅ ꯈꯣꯠꯂꯦ ꯍꯥꯏꯕꯒꯤꯗꯃꯛꯇꯗꯤ ꯉꯥꯛꯄꯤꯒꯅꯤ ꯑꯗꯨꯒ ꯑꯩꯅ ꯈꯪꯖꯅꯤꯡꯕꯁꯦ ꯁꯦ ꯏꯅꯥꯎꯅꯨꯄꯥꯁꯦ ꯀꯌꯥ ꯑꯣꯏꯒꯗꯣꯔꯤꯕꯅꯣ ꯄꯣꯛꯃꯤꯟꯅꯕꯃꯛ ꯅꯠꯇ꯭ꯔꯒꯁꯨ ꯑꯩꯈꯣꯏꯒꯤ ꯑꯗꯨꯝ ꯅꯣꯏꯒꯤ ꯀꯣꯜꯂꯨꯞꯇꯒꯤ ꯑꯣꯏꯅ ꯏꯅꯥꯎ ꯀꯌꯥ ꯂꯩꯕꯅꯣ ꯑꯗꯨꯒ ꯍꯧꯖꯤꯛ ꯍꯣꯡꯒꯗꯣꯔꯤꯕꯁꯤꯅ ꯀꯌꯥ ꯁꯨꯕꯅꯣꯗꯁꯨ ꯍꯥꯏꯕꯤꯌꯨ
ꯇꯤꯀꯦꯠ ꯄꯣꯛꯃꯤꯟꯅꯕꯁꯦ ꯑꯩꯈꯣꯏꯒꯤ ꯑꯩꯈꯣꯏ ꯄꯨꯄꯨꯅ ꯄꯣꯛꯄꯗ ꯑꯃ ꯑꯅꯤ ꯑꯍꯨꯝ
ꯎꯝ
ꯃꯔꯤ ꯃꯉꯥ ꯑꯣꯏꯗꯣꯏꯕ ꯑꯩꯒꯤ ꯏꯈꯥꯗ ꯑꯩꯒ ꯄꯨꯂꯞ ꯊꯥꯔꯒꯅ ꯇꯔꯨꯛ ꯑꯣꯏꯗꯣꯏꯕ
ꯑꯗꯣ ꯍꯣꯡꯒꯗꯣꯔꯤꯕꯁꯤꯅ ꯀꯌꯥ ꯁꯨꯕꯅꯣ ꯍꯪꯈꯤꯕꯗꯨꯁꯨ ꯈꯨꯝꯕꯤꯌꯨ
ꯑꯣ ꯋꯥꯍꯪꯗꯣ
ꯋꯥꯍꯪ ꯅꯤꯡꯁꯤꯡꯍꯧꯖꯗ꯭ꯔꯦ ꯑꯍꯨꯝꯁꯨꯕ ꯑꯣꯏꯗꯅ ꯑꯣ ꯑꯗꯨꯗꯤ ꯌꯥꯝ ꯅꯨꯡꯉꯥꯏꯖꯔꯦ ꯑꯍꯨꯝꯁꯨꯨꯕꯅ ꯍꯟꯈꯤꯕ ꯀꯩꯁꯨ ꯀꯥꯏꯗꯦ ꯃꯤ ꯃꯤꯒꯤ ꯀꯩꯅꯣꯅꯦ ꯑꯗꯣ ꯁꯣꯝꯁꯦ ꯑꯥ ꯂꯨꯍꯣꯡꯕꯁꯦ ꯃꯀꯣꯛ ꯆꯤꯡꯉꯒ ꯌꯥꯎꯕꯤꯒꯦꯅ ꯈꯟꯕꯤꯔꯤꯕ꯭ꯔꯥ ꯅꯠꯇ꯭ꯔꯒꯅ ꯌꯨꯝꯗ ꯑꯗꯨꯝ ꯂꯩꯍꯧꯔꯒ ꯌꯨꯝꯒꯤ ꯑꯋꯥꯠ ꯑꯄꯥ ꯌꯦꯡꯁꯤꯟꯍꯧꯒꯗꯣꯔꯤꯕ꯭ꯔꯥ ꯁꯣꯝꯅ ꯍꯧꯖꯤꯛ ꯂꯦꯞꯀꯦꯅ ꯈꯜꯂꯤꯕ ꯐꯤꯔꯦꯞꯁꯦ ꯁꯤꯒꯤ ꯃꯇꯥꯡꯗꯁꯨ ꯍꯥꯏꯔꯞ ꯍꯥꯏꯕꯤꯌꯨ
ꯑꯣ ꯏꯅꯥꯎꯄꯥ ꯍꯣꯡꯕ ꯑꯣꯏꯕꯅꯤꯅ ꯑꯩꯅ ꯍꯦꯛꯇ ꯑꯗꯨꯗ ꯀꯩꯅꯣ ꯇꯧꯔꯒ ꯆꯠꯇꯅ ꯈꯣꯠꯇꯅ ꯇꯧꯕꯗꯤ ꯇꯧꯔꯔꯣꯏ ꯑꯗꯨ ꯌꯨꯝꯗ ꯁꯨꯝꯗ ꯇꯧꯍꯧꯒꯗꯕ ꯊꯕꯛ ꯏꯪꯈꯥꯡ ꯃꯌꯥꯝꯗ ꯑꯩꯅ ꯃꯥꯏꯄꯨꯅꯔꯒ ꯅꯠꯇ꯭ꯔꯁꯨ ꯑꯩꯅ ꯁꯨꯃꯥꯏꯅ ꯇꯧ ꯁꯃꯥꯏꯅ ꯇꯧꯁꯤ ꯍꯥꯏꯕꯁꯦ ꯈꯟꯅꯔꯒ ꯑꯗꯨꯃꯥꯏꯅ ꯇꯧꯗꯣꯏꯅꯤ ꯍꯥꯏꯗꯤ ꯌꯨꯝꯒꯤ ꯊꯕꯛ ꯏꯟꯈꯥꯡꯗ ꯑꯣꯏꯅ ꯑꯣꯏꯅ ꯃꯇꯦꯡ ꯄꯥꯡꯉꯒ ꯂꯩꯍꯔꯕꯅꯦꯕꯀꯣ ꯑꯗꯨꯗ ꯑꯩꯅ ꯀꯦꯔꯒ ꯆꯠꯄ ꯈꯣꯠꯄ ꯇꯧꯔꯨꯕꯒꯤ ꯀꯩꯁꯨ ꯊꯣꯏꯗꯣꯛꯄ ꯃꯊꯧ ꯇꯥꯔꯗꯦꯅ ꯈꯜꯂꯦ ꯑꯗꯨꯃꯥꯏꯅ
ꯑꯗꯨ ꯌꯥꯔꯒꯗꯤ ꯕꯥꯔꯇꯣꯟꯒꯤ ꯃꯇꯥꯡ ꯇꯧꯔꯛꯄꯗ ꯁꯣꯝꯒꯤ ꯏꯃꯥꯟꯅꯕꯁꯤꯡꯗꯨꯗꯤ ꯄꯟꯕꯤꯗꯅꯕ ꯅꯤꯡꯁꯤꯡꯖꯔꯤ ꯃꯔꯝꯗꯤ ꯍꯥꯏꯔꯞ ꯇꯥꯖꯕꯗ ꯑꯉꯥꯡꯗꯣ ꯁꯪꯒ ꯆꯥꯎꯕꯅꯤꯅ ꯃꯥꯒꯤ ꯁ ꯃꯃꯥꯟꯅꯕ ꯀꯌꯥꯅꯣ ꯑꯃ ꯀꯛꯊꯈ꯭ꯔꯦ ꯍꯥꯏꯕ ꯇꯥꯖꯩ ꯑꯗꯨꯅ ꯌꯥꯔꯒꯗꯤ ꯑꯉꯥꯡꯗꯨꯗ ꯑꯃꯨꯛ ꯅꯤꯡꯁꯤꯡꯕꯤꯔꯨꯗꯕ ꯍꯥꯏꯇꯥꯔꯦꯀꯣ ꯑꯗꯨꯝ ꯑꯇꯣꯞ ꯑꯇꯣꯞꯄ ꯁꯤ ꯇꯧꯕ ꯈꯣꯠꯄ ꯍꯥꯏꯔꯒ ꯅꯤꯡꯁꯤꯡꯕꯤ ꯐꯖꯅꯕ ꯅꯤꯡꯁꯤꯡꯖꯔꯤ ꯑꯗꯣ ꯂꯥꯟꯅꯁꯨ ꯈꯟꯕꯤꯒꯅꯨ ꯑꯗꯨꯒ ꯍꯌꯦꯡꯁꯦ ꯑꯗꯨꯝ ꯋꯥꯀꯤꯡ ꯆꯠꯁꯦ ꯀꯔꯝꯍꯥꯏꯅ ꯈꯜꯂꯤꯒꯦ
ꯌꯥꯏꯌꯦ ꯑꯩꯅ ꯏꯟꯖꯤꯟꯕ ꯅꯠꯇꯦꯗ ꯃꯥꯒꯤ ꯍꯥꯏꯕꯗꯤ ꯃꯥꯅꯗꯤ ꯁꯨꯝ ꯍꯥꯏꯖꯔꯤꯕ ꯍꯥꯏꯗꯨꯅꯤ ꯍꯥꯏꯕꯗꯤ ꯌꯥꯝ ꯌꯥꯝꯃꯦꯕꯀꯣ ꯃꯥꯒꯤꯗꯤ ꯑꯗꯨ ꯅꯣꯏ ꯑꯃ ꯑꯅꯤ ꯌꯥꯎꯕꯗꯨꯗꯤ ꯀꯩꯁꯨ ꯊꯣꯏꯗꯣꯛꯄ ꯀꯥꯏꯔꯣꯏꯗꯅ ꯈꯜꯂꯦ ꯑꯗꯣ ꯑꯩ ꯀꯩꯁꯤꯕꯨꯗꯤ ꯍꯥꯏꯔꯣꯏꯗꯅ ꯅꯣꯏ ꯅꯣꯏꯅ ꯄꯨꯟꯕ ꯄꯨꯟꯕꯗ ꯅꯨꯡꯉꯥꯏꯒꯗꯕ ꯑꯣꯏꯕ ꯑꯌꯥꯝꯕ ꯀꯩꯀꯩ ꯑꯣꯏꯕ ꯅꯠꯇꯕꯅꯤ ꯏꯅꯥꯎꯄꯥꯃꯛꯀꯤ ꯑꯣꯏꯕꯅꯤꯅ ꯑꯗꯨꯝ ꯑꯩꯁꯨ ꯂꯣꯏꯅ ꯚꯥꯞꯇꯤ ꯇꯥꯖꯩ ꯍꯣꯏ ꯑꯗꯨꯝ ꯍꯌꯦꯡ ꯆꯠꯁꯤ
ꯑꯩ ꯑꯗꯨꯝ ꯍꯧꯗꯣꯛꯆꯔꯛꯀꯦ ꯄꯨꯡ ꯃꯉꯥ ꯃꯈꯥꯏꯗ ꯑꯗꯨꯗꯨꯒ ꯑꯗꯨꯝ ꯄꯨꯡ ꯇꯔꯨꯛ ꯁ꯭ꯋꯥꯏꯗꯒꯤ ꯀꯥꯅꯕ ꯇꯧꯁꯦ ꯌꯥꯝ ꯅꯨꯡꯉꯥꯏꯖꯔꯦ ꯍꯌꯦꯡꯗꯤ ꯑꯩꯈꯣꯏꯒꯤ ꯌꯣꯒꯒꯤ ꯑꯣꯖꯥꯗꯨꯁꯨ ꯌꯥꯎꯒꯅꯦꯅ ꯇꯥꯛꯄꯤꯔꯛꯑꯦ ꯑꯗꯨꯅ ꯇꯥꯏꯃꯤꯡꯗꯨꯕꯨꯗꯤ ꯍꯥꯏꯈ꯭ꯔꯕꯅꯤ ꯑꯩꯉꯣꯟꯗ ꯑꯩꯅꯁꯨ ꯑꯗꯨꯒ ꯃꯥꯁꯨ ꯌꯥꯎꯒꯅꯤ ꯍꯥꯏꯕꯗꯨꯃ ꯑꯩꯅ ꯁꯣꯝꯗ ꯍꯥꯏꯔꯞ ꯆꯥꯎꯔꯥꯛꯄ ꯑꯃ ꯈꯪꯍꯜꯂꯛꯄꯅꯦ ꯁꯤꯃꯛ ꯉꯥꯏꯔꯦ ꯃꯈꯥ ꯇꯥꯕ ꯋꯥꯔꯤ ꯑꯗꯨꯝ ꯁꯣꯝꯗ ꯀꯟꯇꯤꯅ꯭ꯌꯨ ꯇꯧꯕꯤꯔꯛꯑꯣ
ꯑꯗꯨꯗꯤ ꯌꯥꯝ ꯅꯨꯡꯉꯥꯏꯖꯔꯦ ꯉ ꯉꯁꯤꯒꯤꯗꯤ ꯊꯝꯖꯔꯒꯦꯀꯣ ꯑꯩꯁꯨ ꯌꯥꯝ ꯋꯥꯔꯦ ꯄꯣꯊꯥꯅꯕ ꯇꯧꯔꯒꯦ ꯊꯥꯒꯠꯆꯔꯤ ꯎꯝ ꯊꯥꯒꯠꯆꯔꯤ ꯊꯝꯃꯒꯦꯀꯣ